ꯑ
ꯇꯥꯔꯕꯣꯛ
ꯀꯥꯔꯦ ꯇꯔ ꯆꯆꯔꯔꯕꯣ
ꯆꯔꯦ ꯎꯪ ꯆꯥꯗ꯭ꯔꯤ ꯏꯟꯁꯥꯡꯕꯨꯗꯤ ꯀꯪꯍꯧ ꯇꯧꯔꯦ
ꯑꯩꯗꯤ ꯆꯥꯗ꯭ꯔꯤ
ꯂꯣꯏꯗ꯭ꯔꯤꯕꯖꯦ
ꯂꯣꯏꯔꯦ ꯑꯩ ꯆꯥꯗꯕ ꯍꯥꯛ ꯂꯩꯒ ꯆꯥꯀꯦꯅ
ꯎꯝ
ꯏ ꯀꯒꯝ ꯄꯜꯂꯤꯒꯦ
ꯑꯗꯨꯝ ꯂꯩꯔꯤꯗꯨꯅꯤ ꯁꯥꯕꯗꯤ ꯂꯣꯛꯄꯨꯗꯤ ꯐꯔꯦ ꯈꯣꯡꯁꯤꯦ ꯑꯃꯨꯛ ꯇꯧꯔ ꯂꯩꯔꯤꯅꯤ
ꯑꯩꯗꯤ ꯇꯨꯝꯃ ꯑꯗꯨꯝ ꯂꯩꯔꯦ
ꯑꯩꯁꯨꯅꯦꯅꯦ ꯆꯥꯠꯇ꯭ꯔꯤ ꯇꯨꯝ ꯑꯃ ꯂꯩꯔꯦ
ꯅꯪ ꯀꯤꯔꯣꯝ ꯁꯥꯟꯅꯕ ꯆꯠꯄ꯭ꯔꯣ
ꯀꯤꯔꯣꯨꯝ ꯅꯍꯥꯟ ꯆꯠꯂꯝꯃꯦ ꯑꯗꯨꯗꯒꯤ ꯆꯠꯇ꯭ꯔꯦ
ꯉꯖꯄ
ꯉꯁꯤ ꯆꯠꯇꯦ ꯉꯔꯥꯡꯁꯨ ꯆꯠꯇꯦ ꯅꯍꯥꯟ ꯆꯠꯂꯦ
ꯎꯝ
ꯈꯣꯡꯁꯦ ꯑꯗꯨꯝ ꯄꯨꯃ ꯂꯩꯅꯦ ꯃ ꯐꯧ ꯌꯥꯗꯗꯅ ꯈꯣꯡꯁꯦ ꯑꯗꯨꯝ ꯄꯨ ꯑꯃ ꯂꯩꯅꯦꯅꯦ
ꯐꯠꯇ꯭ꯔꯤꯕ ꯅꯪ ꯈꯣꯡꯗꯣ
ꯈꯣꯡ ꯈꯔ ꯑꯗꯨꯝ ꯄꯣꯝꯃ ꯂꯩ ꯍꯤꯗꯥꯛ ꯑꯃꯨꯛ ꯆꯥꯏꯅꯤ
ꯁꯟꯗꯦꯒꯨꯝꯕ ꯑꯣꯏꯅ ꯂꯥꯛꯆꯦ ꯈꯜꯂꯤꯅꯦ ꯌꯥꯝ ꯇꯣꯏ ꯂꯥꯛꯑꯔꯣ
ꯌꯥꯝ ꯇꯣꯏꯅ ꯂꯥꯛꯀꯅꯨ
ꯑꯗꯨꯅꯤ
ꯌꯥꯝ ꯇꯨꯏ ꯂꯥꯛꯏꯉꯩ ꯅꯪꯁꯨ ꯑꯗꯨꯝ ꯂꯣꯏꯅꯤ
ꯇꯨꯝ ꯆꯥꯕ ꯑꯗꯨꯝ ꯇꯧ ꯂꯩꯔꯦ
ꯑꯩꯁꯨꯅꯦ ꯏꯔꯦꯇ ꯁꯨꯃꯥꯏꯅ ꯂꯩ ꯈꯜꯂꯛꯏꯁꯦ ꯋꯥꯀꯤꯡ ꯈꯔ ꯆꯦꯦꯜꯂꯝꯕꯗꯨꯁꯨ ꯆꯦꯟꯗ꯭ꯔꯦ
ꯀꯕ
ꯋꯥꯀꯤꯥꯁꯤꯦ
ꯑꯩ ꯋꯥꯀꯤꯡ ꯖꯤꯝ ꯇꯧꯕꯅꯦ ꯑꯗꯨꯝ ꯁꯥꯡꯒꯗꯕꯒꯤ ꯇꯟꯕꯗꯣ
ꯎꯝ
ꯇꯧ ꯂꯩꯦꯁꯨ ꯀꯨꯆꯨꯒ ꯑꯦꯄ ꯃꯨꯁꯜꯂꯦ
ꯈꯨꯗꯥꯡ ꯅꯣꯏ ꯀꯥꯊꯤꯨ ꯍꯟꯗꯛꯇꯤ
ꯑꯗꯨꯅꯦ ꯀꯨꯆꯨ ꯀꯨꯃꯦꯟ ꯒꯥ ꯊꯣꯛꯇ꯭ꯔꯦ ꯊꯨꯝꯃꯥꯡ ꯑꯃ ꯇꯥꯗ꯭ꯔꯕꯅꯀꯣ ꯆꯥꯕ ꯊ ꯇꯔꯅ ꯀꯁꯨ ꯀꯃꯤꯅꯤ ꯊꯣꯛꯀ꯭ꯔ ꯎꯝ ꯎꯝ ꯇꯝꯕꯣꯔ ꯌꯦꯡꯕ꯭ꯔꯣ
ꯕꯣꯜ ꯌꯦꯡꯉꯤ ꯉꯔꯥꯡ ꯀꯩꯅꯣꯗꯣ ꯌꯦꯡꯉꯤ
ꯑꯌꯥꯥꯡ ꯑꯩꯅ ꯊꯥꯕ ꯄꯩꯁꯥ ꯊꯥꯕ ꯑꯗꯨꯇꯪ ꯌꯦꯡꯉꯦ ꯑꯇꯩ ꯌꯦꯡꯗꯦ
ꯑꯇꯩ ꯑꯃꯥꯗꯣ ꯀꯩꯅꯣꯒꯤ ꯕꯦꯜꯖꯤꯌꯝꯒ ꯏꯔꯥꯟꯒ ꯁꯥꯟꯅꯕꯩꯗꯣ
ꯑꯥꯁ ꯗꯔꯣ ꯆꯠꯂꯤꯗ
ꯗ꯭ꯔꯣ ꯆꯠꯂꯦ ꯑꯍꯥꯟꯕꯗ ꯑꯗꯨꯗꯣ ꯆꯟꯗꯤ ꯆꯟꯕꯅꯦꯕꯀꯣ ꯃꯣꯏ
ꯎꯝ
ꯇꯥꯕꯩ ꯀꯥꯎꯕꯗꯣ ꯑꯣꯐ ꯁꯥꯏꯠ ꯇꯥꯒꯤꯕꯩꯅꯦꯕ ꯑꯗꯣ
ꯖꯤꯔꯣ ꯖꯤꯔꯣ ꯒꯣꯜ ꯖꯤꯔꯣ ꯖꯤꯔꯣ ꯑꯣꯏꯗꯥꯏꯅꯦ
ꯎꯝ
ꯒꯣꯜꯂꯝ ꯆꯟꯗꯦ ꯃꯤꯅꯥ
ꯑꯥꯟꯕ ꯃꯣꯏꯁꯤ ꯆꯠꯂꯦꯒ ꯍꯔꯥꯎꯔꯝꯃꯦ ꯀꯩꯅꯣ ꯀꯥꯡꯕꯨ ꯇꯣ ꯕꯦꯜꯖꯤꯌꯝ ꯂꯥꯅꯦ ꯏꯔꯟ ꯑꯣꯏꯔꯥ ꯃꯥꯜ ꯑꯗꯨꯒ ꯑꯣꯐ ꯁꯥꯏ ꯇꯥꯔꯦ
ꯄꯨꯡ ꯌꯥꯔꯤꯕꯥ
ꯎꯝ
ꯄꯨꯡ ꯀꯌꯥꯒꯤꯅꯣ ꯃꯣꯏ ꯃꯃꯥꯡ ꯉꯉꯥꯡꯒꯤꯗꯣ
ꯃꯣꯏ ꯀꯩꯅꯩꯅꯣꯅꯨꯡ ꯕꯦꯜꯖꯤꯝꯒꯤ ꯗꯨꯔꯣ
ꯑꯥ
ꯎꯝ ꯕꯥꯔꯣ ꯃꯈꯥꯏ ꯑꯣꯏ ꯕꯥꯔꯣ ꯃꯈꯥꯏ ꯗꯔꯥ ꯀꯔꯤꯅꯣꯅ ꯑꯣꯏ ꯑꯃ ꯇꯔꯥ ꯕꯥꯔꯣ ꯈꯥꯏꯗꯦꯔꯦ ꯀꯩ ꯅꯣ ꯑꯣꯏꯕꯅꯤ ꯑꯩꯁꯨ ꯉꯥꯏꯍꯥꯛ ꯌꯦꯡꯉꯝꯃꯦ ꯑꯗꯨ ꯑꯗꯨꯝ ꯇꯨꯝꯃꯤ ꯉꯝꯗꯦ ꯂꯧ ꯑꯗꯨ
ꯑꯩꯗꯤ ꯌꯦꯡꯗꯔꯦ ꯇꯟꯗꯅꯥ
ꯏꯁꯄꯦꯟꯒ ꯇꯧꯕꯩꯗꯨꯝꯅ ꯌꯦꯡꯉꯝꯃꯦ ꯐ
ꯃꯁꯤ ꯑꯥꯔꯖꯦꯟꯇꯤꯅꯥ ꯂꯩꯗꯥꯏꯅꯦ
ꯎꯝ ꯄꯨꯡ ꯇꯔꯥ ꯃꯈꯥꯏꯗꯩꯩ
ꯑꯥ
ꯂꯩꯌꯦ ꯃꯣꯏ ꯄꯨꯡ ꯇꯔꯥꯃꯨꯗꯥꯥꯏꯗꯅꯦ ꯑꯁ ꯍꯟꯗꯛ ꯍꯟꯗꯛ ꯃꯣꯏ ꯑꯗꯨꯝ ꯀꯥꯈꯤꯗꯧ ꯃꯥꯜꯂꯤꯗꯕ
ꯀꯥꯒꯅꯤ ꯀꯥꯒꯅꯤ
ꯀꯩꯅꯣꯒꯅꯦ ꯃꯣꯏ ꯀꯔꯤꯅ ꯑꯃ ꯑꯥꯔꯖꯦꯟꯇꯤꯅꯥ ꯇꯥꯕꯗꯣ ꯀꯩꯅꯣꯅꯦ
ꯑꯣꯁꯇ꯭ꯔꯦꯂꯤꯌꯥ
ꯑ
ꯑꯣꯁꯇꯔꯤꯌꯥ ꯕꯥ
ꯑꯗꯨꯝ ꯀꯥꯒꯤꯅꯦ ꯍꯧꯖꯤꯛ ꯏꯇꯤ ꯅꯍꯥꯟ
ꯔꯣꯅꯥꯜꯗꯣ ꯄ ꯂꯩꯗ ꯁꯛꯇꯤ
ꯌꯥꯗ꯭ꯔꯦ ꯔꯣꯅꯥꯜꯗꯣꯒꯦꯍ ꯔꯣꯅꯥꯜꯗꯣ ꯂ ꯐꯔ ꯃꯥꯅ ꯇꯧꯔꯖ
ꯆꯥꯟ ꯑꯗꯨ꯭ꯔꯦ
ꯍꯟꯗꯛꯀꯤꯅꯦ ꯃꯥꯔꯁ ꯌꯥꯎ ꯌꯥꯎꯗꯦꯅ ꯑꯩꯣꯏ ꯁꯥꯟꯅꯉꯁꯦ
ꯅꯤꯕꯔꯥ ꯃꯔꯁꯤ ꯀ ꯀꯩ ꯇꯤꯝ ꯅꯨꯡꯉꯥꯏꯖ
ꯕ꯭ꯔꯥꯖꯤꯜ
ꯑꯩ ꯈꯪꯒ꯭ꯔꯦꯗ ꯐꯟꯗ ꯀ ꯂꯩꯅꯤꯗ
ꯑꯩꯁꯨ ꯐꯕꯣꯟ ꯈꯛꯇꯤꯅ ꯁꯨꯝ ꯀꯩꯅꯣꯗ ꯊꯥꯒꯠꯛ ꯐꯣꯟꯗꯒ ꯃꯇꯦꯛ ꯃꯇꯦꯛ ꯊꯥꯒꯠꯂꯛꯄꯗꯨꯗ ꯁꯨꯝ ꯌꯦꯡꯉꯣꯅꯤ ꯕ꯭ꯔꯥꯖꯤꯜꯒꯤ ꯅꯥꯥꯟ ꯁꯥꯟꯅꯕꯗꯨꯁꯨ ꯃꯥ ꯌꯥꯎꯗꯦ
ꯄꯩꯁꯥ ꯊꯥꯕꯒꯤ ꯁꯨꯝ ꯌꯦꯡꯉꯨ ꯋꯥ ꯅꯠꯇ꯭ꯔꯗ ꯌꯦꯡꯉꯨ
ꯑꯁ ꯑꯩ ꯄꯩꯁꯥ ꯊꯥꯒꯗꯕꯅꯦ ꯀꯥꯎꯒꯤ ꯄꯩꯁꯥꯃꯨꯛ ꯌꯥꯎꯗ꯭ꯔꯤ ꯊꯥꯁꯦ ꯍꯥꯏꯒꯦꯅ ꯅ ꯀ ꯔꯣꯝꯗ ꯂꯣꯏ ꯀꯥꯞ ꯊꯒꯦꯗꯅꯦ
ꯑꯩ ꯄꯕꯟꯗꯅꯕꯨ ꯊꯥꯔꯁꯦꯗ
ꯗꯥꯎꯅꯤꯗꯕꯨ ꯃꯣꯏ ꯀꯥꯗꯧ ꯃꯥꯜꯂꯒ ꯁꯨꯡꯀꯥ ꯀꯥ ꯉꯔꯥꯡꯒꯗꯤ ꯆꯟꯗꯒ ꯃꯥꯜꯂꯦ ꯑꯗꯨꯒ ꯁꯨꯡꯆꯪꯒ ꯆꯟꯗꯕꯅꯤ
ꯈꯛꯇ ꯑꯃꯛꯇ ꯗ꯭ꯔꯣ ꯌꯥꯝ ꯆꯠꯂꯤꯀꯣ
ꯎꯝ ꯍꯟꯗꯛꯀꯤ ꯗ꯭ꯔꯣ ꯃꯌꯥꯝꯗꯤ
ꯋꯥ ꯑꯗꯨꯅꯤ
ꯍꯗꯦꯗ
ꯖꯤꯑꯣ ꯐꯥꯏꯕꯔ ꯄꯨꯁꯜꯂꯕꯅꯤꯅ ꯅꯅꯤꯇ ꯃꯥꯔꯦ
ꯐꯥꯏꯕꯔ ꯅꯠꯇꯕꯅꯤ ꯑꯃ ꯈꯔꯒ ꯑꯃꯨꯛ ꯆꯠꯄ ꯌꯥꯎꯋꯦꯕ
ꯀꯇ ꯋꯥꯔꯦ ꯐꯥꯎ ꯊꯂ ꯑꯅ ꯑ ꯍ
ꯅꯪ ꯏꯁꯀꯣꯂꯥꯔꯁꯤꯞ ꯊꯥꯔꯣꯏꯗ꯭ꯔꯣ
ꯁ꯭ꯀꯨꯜ ꯊꯥꯕ ꯌꯥꯔꯕ
ꯌꯥꯔꯦ
ꯏꯁꯀꯣꯂꯥꯔꯁꯤꯞ ꯊꯥꯕꯗꯤ ꯀꯃꯥꯏꯅ ꯇꯧꯒꯦ
ꯀꯩꯅꯣ ꯑꯦꯟ ꯑꯦꯁ ꯄꯤꯅ ꯑꯃ ꯊꯥ ꯃꯥꯜꯂꯦ ꯑꯩ ꯑꯩ ꯀꯣꯂꯦꯖꯇ ꯍꯥꯏꯔꯛꯄꯅꯦꯕ ꯀꯣ ꯃꯣꯏꯅ
ꯎꯝ
ꯉꯁꯥꯏ ꯃꯣꯏ ꯒ꯭ꯔꯨꯞꯇ ꯍꯥꯏꯔꯛꯄꯅꯦꯕ ꯊꯥꯖꯤꯟꯕꯒꯤꯦ ꯑꯩꯗꯣ ꯊꯥꯖꯤꯟꯒꯦꯅ ꯄꯤ ꯃꯣꯏꯗ ꯊꯥꯈ꯭ꯔꯦ ꯑꯗꯨꯒ ꯑꯗꯨꯒ ꯑꯩ ꯌꯥ ꯑꯗꯨꯗꯤ ꯌꯥꯔꯣꯏ ꯐꯣꯇꯣ ꯀꯥꯞꯄꯒꯤꯅꯦꯅ ꯑꯗꯨꯗ ꯑꯩꯅ ꯑꯩ ꯁꯤꯗ ꯑꯣꯏꯅ ꯇꯧꯔꯁꯤꯔꯅ ꯇꯧꯕꯅꯦꯕ ꯑꯩ ꯐꯣꯟꯗ ꯑꯗꯨꯝ꯫
ꯎꯝ꯫
ꯑꯩꯅ ꯍꯥꯏꯗꯣ ꯇꯧꯔꯝ ꯃꯣꯏꯅ ꯍꯥꯏꯗꯣ ꯑꯗꯨꯒꯤ ꯋꯦꯕꯁꯥꯏꯠꯇꯨꯗ ꯆꯪꯉꯒ꯫
ꯀ ꯂꯨꯄꯥ ꯀꯌꯥꯃꯨꯛꯀ ꯆꯪꯉꯛꯀꯦꯕ꯫
ꯍꯥꯥ꯫
ꯂꯨꯄꯥ ꯀꯌꯥꯃꯨꯛꯀ ꯆꯪꯉꯛꯀꯦ꯫
ꯈꯪꯗꯦ ꯃꯣꯏ ꯑꯁꯤ ꯑꯦꯟ ꯑꯦꯁ ꯄꯤꯁꯦ ꯄꯩꯁꯥ ꯀꯌꯥꯃꯨꯛ ꯆꯪꯗꯣꯏꯅꯣ ꯍꯥꯏ ꯑꯩ ꯌꯦꯡꯗ꯭ꯔꯤ꯫
ꯅꯪ ꯇ꯭ꯋꯦꯜꯞꯀꯤ ꯆꯪꯉꯛꯈꯤꯕ꯭ꯔꯣ꯫
ꯑꯩ ꯇ꯭ꯋꯦꯜꯞꯀꯤ ꯊꯥꯍꯧꯗꯦ꯫ ꯇꯨꯋꯦꯜꯞꯀꯤꯗ ꯀꯩꯅꯣ ꯂꯩꯌꯦꯕ ꯏꯁ꯭ꯀꯣꯂꯔꯁꯤꯞꯁꯨ ꯂꯩ ꯑꯣ_ꯕꯤ_ꯁꯤ ꯁꯨ ꯂꯩꯌꯦꯕ꯫
ꯎꯝ꯫
ꯑꯣ_ꯕꯤ_ꯁꯤ ꯅ ꯑꯃꯨꯛ ꯄꯩꯁꯥ ꯄꯤꯛꯑꯦ ꯑꯗꯨꯒ ꯏꯁ꯭ꯀꯣꯂꯔꯁꯤꯞꯇꯤ ꯄꯩꯁꯥ ꯆꯥꯎꯋꯦ꯫
ꯑꯥ꯫
ꯇ꯭ꯋꯦꯞꯀꯤꯗꯨꯁꯨ ꯑꯩ ꯀꯩꯅꯣ ꯃꯩ ꯂꯥꯛ ꯑꯃꯃꯨꯛꯀꯤ ꯆꯥꯡꯅꯦ ꯑꯗꯨꯒꯤ ꯏꯁꯀꯣꯂꯔꯁꯤꯞꯇꯣ ꯊꯥꯒꯦ ꯇꯧꯔꯒ ꯑꯗꯨꯝ ꯅꯪꯍꯧꯗ꯭ꯔꯦ꯫
ꯑꯩ ꯄꯣꯛꯄꯗꯒꯤ ꯏꯁꯀꯣꯂꯔꯁꯤꯞ ꯑꯝꯇꯒ ꯊꯥꯗꯦꯗ꯫
ꯑꯩꯁꯨ ꯊꯥꯗ꯭ꯔꯤ ꯑꯣ_ꯕꯤ_ꯁꯤ ꯁꯨ ꯑꯃꯝꯐꯥꯎ ꯊꯥꯗ꯭ꯔꯤ ꯌꯥꯏꯝ ꯀꯩꯅꯣꯒꯗꯤ ꯑꯅꯤꯔꯛꯀ ꯐꯪꯒ꯭ꯔꯕꯅꯤ ꯃꯣꯏꯗꯤ꯫
ꯃꯣꯏ ꯊꯥꯕ꯭ꯔ꯫
ꯃꯣꯏꯗꯤ ꯊꯥꯕꯅꯤ꯫
ꯏ ꯆꯦ ꯆꯥꯡ ꯌꯥꯝ ꯆꯪꯉꯦ ꯍꯥꯏꯅꯦ꯫
ꯆꯦ ꯆꯥꯡ ꯍꯥꯏꯖꯦ ꯀꯩꯅꯣꯅꯤꯗ ꯅꯪ ꯏꯟꯀꯝꯒꯨꯝꯕ ꯑꯥ ꯑꯣ_ꯕꯤ_ꯁꯤ ꯁꯥꯔꯇꯤꯐꯤꯀꯦꯠꯀꯨꯝꯕꯗꯣ꯫
ꯎꯝ꯫
ꯈꯔ ꯆꯪꯕꯩ ꯋꯥꯅꯤꯗ ꯀꯩꯁꯨ ꯌꯥꯝ ꯆꯪꯗꯦ꯫
ꯇꯜꯂꯤꯅ꯫
ꯍꯧꯖꯤꯛꯀꯤ ꯑꯦꯟ_ꯑꯦꯁ_ꯄꯤ ꯗꯣ꯫
ꯎꯝ꯫
ꯑꯗꯨꯗꯤ ꯄꯤ_ꯁꯤ ꯋꯥꯡꯗ꯭ꯔꯁꯨ ꯊꯥ ꯌꯥꯏꯌꯦꯕ꯫
ꯎꯝ꯫
ꯑꯦ ꯏꯁꯥꯟ ꯎ ꯎꯗꯦ ꯍꯥꯏꯕ꯭ꯔ ꯀꯩꯅꯣ ꯑꯃꯗꯤ ꯂꯩꯕꯅꯦ ꯑꯗꯨꯗꯤ ꯄꯤ_ꯁꯤ ꯋꯥꯡꯗꯗꯤ ꯌꯥꯗꯕꯅꯦ ꯃꯣꯏꯗꯤ ꯄꯩꯁꯥꯗꯤ ꯆꯥꯎꯗꯤ ꯆꯥꯎꯕ ꯃꯣꯏꯅ꯫
ꯎꯝ꯫
ꯑꯦꯟ_ꯑꯦꯁ_ꯄꯤ ꯗꯨꯅ ꯀꯌꯥ ꯑꯣꯏꯅꯣ ꯈꯪꯗꯦ ꯄꯩꯁꯥꯁꯤ꯫
ꯑꯩꯖꯨ ꯍꯟꯗꯛꯇꯤ ꯑꯣ_ꯕꯤ_ꯁꯤ ꯊꯥꯖꯤꯟꯖꯤꯔ ꯈꯜꯂꯤꯅꯦ ꯈꯔ ꯇꯧꯔꯤꯁꯦ ꯐꯪꯅꯕ꯫
ꯊꯥꯖꯤꯜꯂꯣꯑꯣ ꯍꯧꯖꯤꯛꯀꯤꯗꯣ ꯑꯩ ꯀꯩꯅꯣ ꯌꯥꯔꯒꯗꯤ ꯍꯥꯏꯔꯛꯀꯦ ꯅꯉꯣꯟꯗ ꯑꯩ ꯍꯌꯦꯡ ꯌꯦꯡꯒꯦ ꯇꯧꯕꯅꯦꯕ꯫
ꯎꯝ꯫
ꯊꯥꯖꯟꯕꯩ ꯃꯑꯣꯡꯗꯣ ꯑꯝꯇ꯫
ꯆꯦ ꯆꯥꯡ ꯌꯥꯝ ꯆꯪꯉꯗꯤ ꯇꯜꯂꯤ ꯇꯧꯕꯅꯤ꯫
ꯎꯝ꯫
ꯆꯦ ꯆꯥꯡ ꯌꯥꯝ ꯆꯡꯕꯗꯣ ꯇꯜꯂꯦ ꯇꯧꯕꯅꯦꯕ꯫
ꯆꯦ ꯆꯥꯡ ꯍꯥꯏꯖꯦ ꯀꯩꯅꯣꯗꯨꯅꯤ ꯅ ꯍꯣꯏ ꯍꯣꯏ ꯅꯪꯒꯤ ꯏꯟꯀꯝ ꯀꯩꯀꯥ ꯇꯥꯟꯊꯣꯛꯄꯗꯨꯗ ꯃꯉꯥꯏꯔꯦ꯫ ꯈꯔ ꯆꯪꯗꯣꯏꯁꯦ꯫ ꯍꯧꯖꯤꯛꯇꯤ ꯊꯨꯨꯔꯝꯅꯦꯕ ꯏꯟꯀꯝ ꯇꯥꯟꯕ꯫
ꯀꯩꯕ꯫
ꯏꯟꯀꯝ ꯀꯩꯀꯥ ꯇꯥꯟꯕ ꯊꯨꯔꯕꯅꯦꯕ ꯍꯧꯖꯤꯛꯇꯤ꯫
ꯑꯗꯨ ꯑꯩꯁꯨ ꯊꯥꯖꯤꯟꯁꯤꯔ ꯈꯜꯂꯤꯅꯦ ꯍꯟꯗꯛꯇꯤ ꯈꯔ ꯇꯧꯔꯤꯁꯦ ꯐꯪꯅꯕ꯫
ꯑꯗꯨꯅꯦ ꯄꯩꯁꯥ ꯈꯔ ꯐꯪꯕꯁꯤꯅ ꯀꯥꯟꯅꯩꯌꯦ꯫ ꯑꯩ ꯊꯥꯖꯜꯍꯧꯏ ꯀꯦꯝ ꯐꯪꯍꯧ ꯏꯓ ꯆꯗꯨꯀꯥꯗ ꯃꯤ ꯃꯌꯥꯝ
ꯃꯃꯥꯡꯗꯕꯣꯏ ꯏꯃꯥꯟꯅꯕ ꯑꯣꯏꯔꯤꯁꯤꯦ ꯏꯁꯤꯡ ꯃꯉꯥ ꯃꯉꯥ ꯐꯪꯉꯦꯕ
ꯎꯝ ꯑꯗꯨꯃꯥꯏꯅ ꯐꯪꯕꯅꯦ ꯑꯩꯈꯣꯏꯒꯤ ꯊꯥꯖꯤꯟꯕꯉꯩꯗꯣ ꯂꯤꯁꯤꯡ ꯃꯉꯥ ꯃꯉꯥ ꯐꯪꯕ ꯑꯗꯨꯗꯒꯤ ꯃꯣꯏ ꯇꯣꯉꯥꯟꯅ ꯏꯁꯀꯣꯂꯥꯔꯁꯤꯞ ꯊꯥꯕ ꯌꯥꯎꯋꯦꯕ ꯑꯗꯨꯝꯕꯗꯨꯅ ꯀ ꯅꯤꯝꯐꯨ ꯃꯉꯥ ꯐꯪꯕ ꯌꯥꯡꯈꯩ ꯐꯪꯕ ꯑꯗꯨꯃꯥꯏꯅ ꯐꯪꯅꯩ ꯃꯣꯏꯅ
ꯍꯟꯗꯛꯇꯤ ꯊꯥꯖꯤꯟꯒꯦ ꯈꯜꯂꯦ ꯑꯩꯁꯨ ꯊꯥ ꯌꯥꯔꯦ ꯀꯣꯛꯁꯤ ꯁꯤꯛꯂꯤ ꯁꯤꯛ ꯂꯤꯂꯥꯑꯣ ꯑꯣꯏꯅ ꯐꯣꯟ ꯑꯗꯨꯝ ꯌꯦꯡꯍꯟꯕ ꯌꯥꯏ ꯈꯪꯗꯦ
ꯎ ꯑꯩ ꯌꯨꯅꯤꯕꯨ ꯉꯁꯥꯏ ꯑꯌꯨꯛꯇ ꯈꯤ ꯑꯗꯨꯝ ꯆꯦꯠꯄ ꯇꯨꯝꯕ ꯌꯦꯡꯕꯩꯅꯦ ꯄꯤꯁꯟꯕ ꯌꯥꯗ꯭ꯔꯦ
ꯑꯣ ꯇꯃ ꯀꯗꯤ
ꯍꯣꯏꯣꯏ ꯎꯝ